ꯇꯥꯕ꯭ꯔꯣ
ꯍꯣꯏ ꯇꯥꯏꯌꯦ ꯇꯥꯏ
ꯅꯣꯏ ꯌꯨꯝꯗ ꯆꯠꯅꯤꯡꯗ꯭ꯔꯣ ꯅꯪꯕꯣ
ꯆꯠꯅꯤꯡꯉꯤ
ꯍꯨꯝ
ꯆꯠꯅꯤꯡꯉꯁꯨ ꯆꯠꯄ ꯌꯥꯗꯕ ꯍꯣꯏ ꯈꯪꯗꯦꯗ
ꯂꯩꯕ ꯅꯨꯡꯉꯥꯏꯇ꯭ꯔꯣ
ꯥꯅꯨꯡꯉꯥꯏꯌꯦ ꯁꯤꯗꯁꯨ ꯂꯩꯌꯦ ꯑꯩ ꯌꯨꯝ ꯁꯤꯗꯁꯨ ꯃꯥ ꯅꯣꯡ ꯑꯃꯀ ꯂꯩꯕ ꯃꯐꯝꯗ
ꯅꯣꯏ ꯌꯨꯝꯔꯣ
ꯍꯣꯏ
ꯀꯥꯏꯗ
ꯇꯣꯞꯈꯣꯏ ꯂꯩꯌꯦ ꯏꯕꯣꯛ ꯈꯣꯏ ꯂꯩꯌꯦ ꯑꯩ ꯑꯪꯈꯣꯏ ꯏꯅꯦ ꯂꯩꯌꯦ
ꯑꯣ ꯐꯩꯅꯦ
ꯑꯩ ꯂꯩꯔꯝꯕꯅꯦ ꯀ꯭ꯂꯥꯁ ꯑꯩ ꯁꯤꯒꯤ ꯀꯥꯕꯅꯤꯅ ꯀ꯭ꯂꯥꯁ ꯇꯦꯟ ꯂꯣꯏꯕꯁꯨ ꯁꯤꯗꯤ ꯂꯣꯏꯕ
ꯀꯥꯏꯗ ꯀꯩꯁꯀꯨ꯭ꯜꯗ
ꯍꯣꯔꯦꯟ ꯍꯥꯏꯕꯤꯒꯦ
ꯍꯣꯔꯦꯟ ꯍꯥꯏ ꯍꯣꯔꯦꯟ ꯍꯥꯏꯕꯤꯒꯦ
ꯍꯣꯏ
ꯁꯤꯗꯤ ꯂꯣꯏ ꯂꯣꯏ ꯁꯤꯗꯤ ꯂꯣꯏꯕꯅꯦ ꯑꯗꯣ ꯑꯩ ꯂꯩꯔꯝꯃꯦ ꯍꯥꯟꯅ ꯏꯄꯣꯛ ꯈꯣꯏ ꯏꯃꯥ ꯏꯄꯥꯗꯤ ꯁꯤꯗꯤ ꯂꯩꯇꯦ ꯈꯨꯟꯗ ꯂꯩ ꯏꯃꯥ ꯏꯄꯥꯕꯨꯗꯤ ꯁꯤꯗ ꯂꯩ ꯑꯩ
ꯅꯣꯏ ꯅꯕꯣꯛ ꯈꯣꯏꯗꯣ ꯅꯄꯥꯒꯤꯔꯥ ꯅꯠꯇ꯭ꯔꯒ
ꯍꯣꯏ ꯏꯄꯥꯒꯤ
ꯑ
ꯑꯗꯨꯒ ꯑꯩꯅ ꯏꯟꯖꯤꯅꯤꯌꯥꯔꯤꯡ ꯇꯝꯕ ꯀꯥꯟꯗ ꯁꯤꯗ ꯍꯣꯁꯇꯦꯜꯗ ꯂꯥꯛꯄꯅꯤ
ꯎꯝ ꯐꯕ꯭ꯔꯥ
ꯀꯩꯅꯁꯤꯡ ꯌꯥꯝ ꯋꯥꯏꯌꯦ ꯍꯧꯖꯤꯛꯁꯦ ꯑꯩ ꯌꯥꯝ ꯌꯥꯝ ꯋꯥꯔ ꯂꯩ
ꯎꯝꯍꯨꯝ
ꯏꯟꯇꯟ ꯆꯥꯏꯒꯗꯕꯁꯨ ꯐꯪꯗ꯭ꯔꯦ ꯑꯌꯨꯛꯇ ꯃꯦꯒꯤ ꯈꯤꯇꯪ ꯆꯥꯔꯒ ꯆꯠꯂꯦ ꯆꯥꯛ ꯂꯥꯝꯗꯪ ꯃꯦꯒꯤ ꯈꯤꯇꯪ ꯆꯥꯔꯒ ꯆꯠꯄ
ꯂꯥꯝꯃꯦ
ꯑꯗꯨꯗꯤ ꯆꯥꯔꯣꯗꯅ ꯊꯣꯡ ꯊꯣꯡꯕꯤꯗꯕ꯭ꯔꯅꯦ ꯅꯌꯥꯝꯕꯅ
ꯀꯩ ꯍꯥꯏꯕ
ꯅꯌꯥꯝꯕꯥꯅ ꯊꯣꯡꯕꯤꯗꯕ꯭ꯔꯣ
ꯍꯣꯏ
ꯑꯦ ꯑꯗꯨꯗꯤ ꯃꯥꯁꯨ ꯑꯌꯨꯛꯇ ꯆꯥꯛ ꯆꯥꯗ꯭ꯔꯦ
ꯍꯣꯏ ꯃꯥꯁꯨ
ꯀꯩꯅꯣ ꯅꯌꯥꯝꯕꯁꯨ
ꯆꯥꯛꯕꯨꯗꯤ ꯊꯣꯡꯉꯦ
ꯑꯥ
ꯑꯃꯖꯨ ꯆꯥꯔꯝꯃꯦ
ꯎꯝ ꯅꯌꯥꯝꯕꯁꯨ ꯊꯣꯡꯕ ꯌꯥꯕꯅꯦ ꯅꯪ ꯃꯥ ꯐꯔꯤ ꯂꯩꯔꯗꯤ
ꯑꯌꯨꯛꯇ ꯗꯤꯃꯥꯁꯨ ꯆꯠꯂꯦꯗ
ꯑꯥ
ꯑꯌꯨꯛꯇꯗꯤ ꯃꯁꯨ ꯆꯠꯂꯦꯕ
ꯑꯣ ꯑꯗꯨ ꯑꯣꯏꯔꯁꯨ ꯊꯣꯡꯉꯝꯗ꯭ꯔꯗꯤ ꯅꯪ ꯍꯜꯂꯛꯄ ꯀꯥꯟꯗ ꯆꯥꯛ ꯂꯥꯝꯒꯅꯤ ꯍꯥꯏꯅ ꯈꯪꯉꯝꯒꯅꯤ ꯑꯗꯨ ꯊꯣꯡꯕꯤꯕ ꯌꯥꯏꯌꯦꯅ ꯑꯩꯅ ꯈꯟꯕ ꯍꯥꯏꯕꯅꯤꯗ ꯍꯣꯏ ꯎꯝ
ꯅꯪꯗꯤ ꯊꯣꯡꯕꯤꯒꯗ꯭ꯔꯥ
ꯍꯣꯏꯅꯦ ꯑꯩꯗꯤ ꯑꯗꯨꯝ ꯊꯣꯡꯕꯤꯒꯦ ꯃꯤ ꯂꯩꯇꯕ ꯀꯥꯟꯗ ꯌꯨꯝꯗ ꯑꯗꯨꯝ ꯑꯩꯅ ꯑꯗꯨꯝ ꯊꯣꯡꯉꯦ ꯉꯁꯤꯁꯨ ꯕꯣꯜ ꯌꯦꯡꯗꯣꯏꯅꯤꯅꯦ ꯑꯩꯁꯦ
ꯄꯨꯡ ꯀꯌꯥꯗꯥ
ꯅꯥꯏꯟ ꯊꯔꯇꯤꯗ
ꯌꯦꯡꯕ ꯅꯨꯡꯉꯥꯏꯕ꯭ꯔꯥ
ꯍꯣꯏ ꯅꯨꯡꯉꯥꯏꯇ꯭ꯔꯗꯤ
ꯐꯩꯅꯦ ꯑꯗꯨꯗꯤ
ꯑꯣ ꯅꯌꯝꯕꯁꯨ ꯌꯦꯡꯗꯦ
ꯌꯦꯡꯗꯦ ꯃꯥꯁꯨ ꯈꯪꯗꯕꯅꯦ ꯑꯗꯨꯒꯨꯝꯕꯒꯤ ꯃꯔꯝꯗ
ꯎꯁꯅꯥꯁꯨ ꯁꯅꯥꯗꯦ
ꯅꯪ ꯂꯩꯃꯤꯟꯅꯕꯗꯣ ꯈꯣꯏꯗꯤ ꯑꯍꯟꯔꯣ ꯃꯌꯝꯕ
ꯎꯝ ꯃꯥꯅꯦ
ꯑꯣ ꯑꯗꯨꯒ ꯅꯪ ꯁꯦꯀꯦꯟ ꯇꯥꯕ ꯊꯔꯇꯤ ꯀꯅꯥ
ꯏꯅꯥꯎ ꯅꯨꯄꯥ ꯑꯃ ꯂꯩꯌꯦ
ꯑꯗꯨꯒ ꯃꯤ ꯀꯌꯥꯅꯣ ꯅꯣꯏ
ꯎꯝ ꯂꯣꯏꯅꯃ ꯐꯥꯏꯚ ꯐꯣꯏ ꯏꯃꯥ ꯏꯄꯥꯒ ꯎꯝ ꯎꯝ ꯎꯝ
ꯆꯞ ꯃꯅꯩ ꯈꯣꯏꯁꯨ ꯑꯍꯨꯝ ꯑꯩ ꯈꯤꯇꯪ ꯑꯣꯏꯔꯤꯕ ꯅꯨꯄꯥ
ꯌꯥꯝ ꯄꯣꯛꯑꯣ ꯍꯥꯏ ꯌꯥꯗ꯭ꯔꯣ
ꯄꯣꯛꯄ ꯉꯝꯗ꯭ꯔꯦ ꯍꯥꯏ ꯆꯍꯤ ꯀꯌꯥ ꯁꯨꯔꯒꯦ ꯅꯃꯥ ꯅꯄꯥꯗꯤ
ꯈꯪꯗꯦ
ꯎꯝ
ꯏꯃꯥꯗꯣ
ꯑꯉꯥꯡ ꯑꯣꯏꯔꯝꯅꯤ
ꯊꯥꯔꯇꯤ ꯅꯥꯏꯟ ꯑꯣꯏꯒꯦꯔ ꯐꯣꯔꯇꯤ ꯑꯣꯏꯒꯦꯔ ꯈꯪꯗꯦ
ꯏꯃꯥꯅ ꯐꯣꯔꯇꯤ ꯑꯣꯏꯔꯃꯅꯤ ꯏꯃꯥ ꯍꯟꯗꯛ ꯐꯣꯔꯇꯤ ꯑꯣꯏ ꯍꯥꯏꯒꯨꯝ ꯇꯧꯋꯦ ꯏꯄꯥꯅ ꯐꯣꯔꯇꯤ ꯐꯥꯏꯚ
ꯑꯁ ꯃꯅꯥꯒꯦ ꯇꯧꯋꯦ
ꯏꯃꯥꯅ ꯍꯥꯏꯕꯗꯣ ꯃꯉꯣꯟꯗꯒꯤ ꯆꯍꯤ ꯃꯉꯥ ꯈꯛꯇ ꯍꯜꯂꯦ ꯍꯥꯏꯌꯦ
ꯂꯣ ꯃꯥꯅꯥꯔꯝꯒꯗꯧꯁꯨꯨꯝ ꯃꯥꯂꯦ ꯎꯝ ꯍꯧꯖꯤꯛꯇꯤ ꯀꯩ ꯌꯦꯟꯁꯥꯡ ꯊꯣꯡꯗꯣꯏꯅꯣ
ꯈꯪꯗꯦ ꯍꯤꯟꯁꯥꯡ ꯂꯩꯕ ꯆꯠꯇꯣꯏꯅꯦ
ꯀꯩ ꯏꯟꯁꯥꯡ ꯂꯩꯕ ꯆꯠꯇꯣꯏꯅꯣ ꯁꯥ ꯂꯩꯕ ꯆꯠꯇꯣꯏ ꯌꯥꯝ ꯍꯥꯎꯕꯩ ꯍꯤꯟꯁꯥꯡꯅꯦꯗ ꯂꯩꯔꯨꯔꯣ ꯂꯩꯔꯨꯔꯣ ꯌꯦꯟꯒ ꯀꯩ ꯊꯣꯡꯗꯣꯏꯅꯣ
ꯑꯂꯨꯒ
ꯃꯥꯟꯕ꯭ꯔꯥ
ꯍꯣꯏ ꯃꯥꯟꯗ꯭ꯔꯗꯤ
ꯐꯔꯦꯅꯦ ꯃꯥꯅꯗꯤ
ꯑꯣ ꯂꯥꯏꯇꯁꯨꯨ ꯃꯨꯠꯈ꯭ꯔꯦ ꯑꯩ ꯕꯤꯠꯇ꯭ꯔꯤ ꯂꯩꯇꯕ ꯀꯥꯟ
ꯀ꯭ꯌꯥ ꯂꯩꯒꯦ
ꯁꯤꯛꯁ ꯈꯛꯇ ꯉꯥꯏꯔꯦ ꯍꯧꯖꯤꯛ
ꯁꯤꯛꯁ
ꯍꯣꯏ
ꯂꯣꯏꯔꯦꯍꯦ ꯅꯪꯗꯤ ꯆꯔꯁ ꯇꯧꯗ꯭ꯔꯒ ꯃꯣꯟ ꯈꯛꯇ
ꯐꯣꯟ ꯈꯛꯇ ꯃꯦꯠꯂꯒ ꯂꯩꯕ꯭ꯔꯥ
ꯃꯦꯠꯇꯦ ꯆꯔꯖ ꯇꯧꯕꯗꯣ ꯏꯃꯥꯟꯅꯕꯁꯤꯡ ꯑꯩ ꯆꯥꯔꯖꯔ ꯄꯥꯏꯕꯒꯤ
ꯑꯣ ꯃꯣꯏꯒꯤꯗꯤ ꯂꯩꯗꯕ꯭ꯔꯥ
ꯍꯣꯏ ꯑꯃꯒꯤ ꯂꯩꯇꯕ ꯗꯨꯒꯤ ꯐꯣꯟꯁꯨ ꯇꯞꯄꯦꯕ ꯆꯪꯕꯗꯣ
ꯀꯔꯤꯒꯤꯅꯥ
ꯈꯪꯗꯦ ꯑꯩ ꯄꯥꯏꯕ ꯁꯦꯝꯁꯪꯅꯤꯅ
ꯊꯨꯅ ꯆꯪꯉꯣ ꯍꯥꯏ ꯌꯥꯗ꯭ꯔꯣ
ꯍꯣꯏ ꯁꯥꯔꯗꯤ ꯊꯨꯅ ꯆꯪꯕ ꯉꯝꯗꯕ ꯗꯨꯒꯤ
ꯑꯗꯨꯗꯤ ꯌꯦꯡꯒꯅꯣ
ꯌꯦꯡꯉꯤꯗꯅ ꯑꯗꯨꯝ ꯇꯨꯝ ꯇꯨꯝꯕ ꯀꯥꯟꯗ ꯑꯩꯅ ꯆꯔꯁ ꯇꯧꯍꯧꯗꯕꯩꯅꯤ
ꯑꯣ ꯀꯔꯤꯒꯤ ꯇꯧꯗꯕ꯭ꯔꯥ
ꯈꯪꯗꯦꯗ ꯑꯗꯨꯝ ꯇꯨꯝꯃꯒ ꯂꯩꯕꯅꯤꯅ ꯇꯟꯕꯗꯨꯒꯤ ꯉꯔꯥꯡ ꯕꯣꯜ ꯌꯦꯡꯕꯗꯣ ꯕꯦꯠꯇ꯭ꯔꯤꯗꯣ ꯊꯥꯔꯇꯤ ꯁꯤꯛꯁꯀꯨꯝꯕ ꯈꯛꯇ ꯉꯥꯏꯔꯦꯕ
ꯑꯝ
ꯑꯗꯨ ꯆꯥꯔꯖ ꯇꯧꯕꯗꯕꯤ ꯊꯝꯃꯦ ꯑꯗꯨꯒ ꯑꯌꯨꯛꯇ ꯍꯧꯒꯠꯂꯦ ꯆꯥꯁ ꯇꯧꯒꯦ ꯇꯧꯔꯒ ꯏꯃꯥꯟꯅꯕ ꯇꯧꯔꯝꯃꯦ ꯑꯗꯨꯗꯒꯤꯗꯤ ꯑꯩꯁꯨ ꯑꯗꯨꯝ ꯐꯣꯟ ꯌꯦꯡꯉꯦ ꯐꯣꯟꯉꯦ
ꯃꯣꯏ ꯂꯣꯏꯔ ꯀꯥꯟꯗ ꯇꯧꯕ ꯌꯥꯗ꯭ꯔꯣ
ꯑ ꯇꯟꯕꯒꯤ ꯆꯔꯁ ꯇꯧꯔ ꯄꯥꯏꯔꯗꯤ ꯆꯞꯄ ꯑꯗꯨꯒꯤ ꯑꯁ ꯇꯧꯔꯔꯣꯏꯗꯅ ꯇꯧꯗꯕꯤ ꯑꯗꯨꯝ ꯄꯥꯏ
ꯆꯠꯄꯁꯨ ꯇꯧꯋꯣ
ꯃ ꯑꯩ ꯐꯣꯟ ꯑꯩ ꯐꯣꯟꯗ ꯂꯩꯕꯁꯣꯏꯕ ꯁꯤ ꯐꯣꯟꯁꯦ
ꯑꯦ ꯀꯃꯥꯏꯅ
ꯑꯩꯁꯦ ꯑꯥꯏꯐꯣꯟ ꯊꯥꯔꯇꯤꯟꯅꯤ ꯂꯧꯒꯦ ꯈꯟꯕꯅꯦꯕ ꯑꯗꯨꯗ
ꯑꯗꯨꯗ ꯀꯩꯗꯧꯔꯦ
ꯄꯩꯁꯥꯗꯣ ꯈꯤꯇꯪ ꯁꯨꯗꯕ ꯑꯗꯨ ꯏꯄꯥꯅꯗꯤ ꯉꯥꯏꯔꯧꯁꯤꯅꯦꯕ ꯑꯩ ꯐꯣꯟꯗ ꯊꯔꯠ ꯅꯪ ꯂꯧꯅꯤꯡꯉ ꯁꯤ ꯂꯧꯔꯁꯤꯁꯤꯅꯤ ꯑꯗꯨꯗ ꯑꯩꯅ ꯑꯩꯒꯤ ꯐꯣꯟꯗꯣ ꯀꯥꯏꯈ꯭ꯔꯕ ꯑꯗꯨꯒꯤ ꯑꯗꯨ ꯃꯇꯝꯗ ꯅꯨꯄꯤ ꯀꯣꯜ ꯇꯧꯕꯅꯤ ꯑꯗꯨꯒꯤ ꯅꯨꯄꯤ ꯀꯣꯜ ꯇꯧꯅꯤꯡꯕꯒꯤ ꯐꯣꯟ ꯑꯗꯨꯝ ꯂꯩ ꯂꯩ
ꯑꯣ ꯑꯣ ꯑꯣ ꯑꯣ ꯑꯣ ꯑꯣ
ꯄꯥꯏꯕꯗꯣ ꯑꯩꯅ ꯊꯨꯒꯥꯏꯒ ꯑꯗꯨꯒꯤ
ꯑꯗꯨꯁꯨ ꯑꯗꯨꯁꯨ ꯃꯤ ꯑꯇꯣꯞꯄ ꯄꯤꯈ꯭ꯔꯦ ꯑꯗꯨ ꯐꯣꯟꯗꯣ ꯌꯥꯗꯤ ꯌꯥꯕꯅꯦ ꯑꯗꯨ ꯑꯣꯏꯔꯁꯨ ꯄꯥꯏ ꯕ ꯇꯪ ꯅꯨꯡꯉꯥꯏꯕ ꯑꯗꯨꯝ ꯅꯨꯄꯤꯅꯅꯦ ꯄꯨꯟꯁꯤꯁꯦ ꯂꯣꯏ ꯁꯣꯛꯍꯜꯂꯤꯁꯦ
ꯅꯣꯏꯅ ꯄꯪꯉꯒ
ꯅꯪꯗꯤ ꯑꯉꯪ ꯏ ꯅꯪꯒꯤ ꯃꯥꯡꯅꯕ ꯇꯧꯔꯒ ꯀꯔꯤ ꯅꯨꯄꯤ
ꯅꯨꯄꯤꯗ ꯅꯨꯡꯁꯤꯕꯤꯅꯤꯅ ꯐꯣꯟꯕꯁꯨ ꯂꯩ ꯂꯩ ꯇꯕꯅꯤꯅ ꯑꯗꯨꯒꯤ ꯑꯩꯅ ꯐꯠꯇ꯭ꯔꯁꯨ ꯀꯣꯜ ꯇꯧꯅꯤꯡꯉꯥꯏ ꯂꯩꯔꯒ
ꯃꯥꯅ ꯌꯥꯝ ꯅꯨꯡꯁꯤꯕ ꯋꯥꯔꯤꯅꯦ